ꯆꯥꯛ ꯏꯁꯤꯡ ꯃꯨꯟꯅꯔꯕꯣ
ꯥꯆꯥꯛ ꯆꯥꯗ꯭ꯔꯤꯌꯦ ꯂꯣꯏꯗ꯭ꯔꯤꯌꯦ
ꯑꯣ ꯀꯔꯤ ꯃꯊꯦꯜ ꯐꯣꯡꯍꯧ ꯆꯥꯗ꯭ꯔꯤꯗ ꯆꯥꯛꯁꯨ ꯑꯩꯈꯣꯏꯁꯨ
ꯎꯝ ꯀꯅꯥ ꯊꯣꯡꯕꯤꯕ
ꯏꯃꯥꯅ ꯊꯣꯡꯉꯦ
ꯑꯣ ꯀꯩꯩꯖꯥꯡ
ꯑꯩꯈꯣꯏ ꯀꯩꯅꯣ ꯊꯣꯡꯉꯦ ꯌꯦꯔꯨꯝ ꯊꯣꯡꯉꯦ
ꯎꯝ ꯃꯥꯟꯅꯩꯅꯦ ꯑꯗꯨꯗꯤ
ꯑꯣ ꯁꯝꯖꯦ ꯁꯝ ꯀꯩꯀꯥꯖꯦ ꯀꯩꯅꯣ ꯇꯧꯗꯦꯅ ꯊꯥꯎ ꯈꯔ ꯇꯩꯔꯝꯕꯅꯤ ꯁꯨꯝ
ꯑꯣ
ꯁꯝꯖꯦ ꯌꯥꯝ ꯐꯠꯇ꯭ꯔꯦꯅꯦ ꯍꯧꯖꯤꯛ ꯃꯇꯝꯖꯤꯗ ꯇꯧꯔꯤꯕ ꯃꯌꯥꯝꯖꯤꯗ ꯁꯤꯖꯤꯟꯅꯔꯤꯕ ꯄꯣꯠ ꯍꯥꯏꯗꯤ ꯀꯦꯃꯤꯀꯦꯟ ꯃꯌꯥꯝꯖꯤꯅꯅꯦ ꯁꯝꯖꯦ ꯌꯥꯝ ꯁꯣꯛ
ꯎꯝ ꯑꯥꯎ ꯑꯗꯣ ꯊꯥꯏꯅꯉꯩ ꯃ ꯃꯇꯝꯗꯗꯤ ꯆꯦꯡꯍꯤ ꯑꯗꯨꯒꯨꯝꯕ ꯂꯨꯖꯕꯗꯩꯔ ꯈꯪꯗꯦꯀꯣ ꯐꯩ ꯐꯗ꯭ꯔꯣ ꯊꯥꯏꯅꯉꯩ ꯑꯍꯟꯒꯩ ꯁꯝꯒꯩꯖꯦ
ꯐꯩꯌꯦ ꯃꯣꯏꯗꯤ ꯂꯦꯛ ꯂꯦꯛ ꯂꯥꯎꯗꯅ ꯑꯗꯣ ꯍꯧꯖꯤꯛ ꯃꯇꯝꯖꯦ ꯌꯥꯗ꯭ꯔꯦ ꯁꯝꯖꯦ ꯌꯥꯝ ꯃꯥꯡꯕꯩ ꯆꯥꯡ
ꯃꯇꯝꯖꯤꯅ ꯑꯣꯔ ꯃꯥꯥꯜ
ꯃꯇꯝꯖꯤꯅꯅꯦ
ꯎꯝ
ꯑꯉꯥꯡ ꯅꯨꯨꯕꯤꯗꯤ ꯇꯨꯝꯕ ꯑꯝ ꯐꯤꯔꯣꯟ ꯀꯩ ꯀꯥ ꯁꯨꯝ ꯊꯨꯞꯆꯜꯂꯝꯕꯅꯤꯅ ꯑꯉꯥꯡ ꯅꯨꯕꯤ ꯇꯨꯝꯕ ꯌꯥꯎꯗ꯭ꯔꯤ
ꯌꯥꯎꯗ꯭ꯔꯤꯌꯦ ꯑꯍꯟꯗꯨꯗꯤ ꯁꯤ ꯁꯥꯟꯅꯔꯤ ꯀꯟꯅ ꯑꯃꯁꯤꯕꯨꯗꯤ ꯇꯨꯝꯅꯤꯡꯕꯒꯤ ꯄꯣꯔꯤ ꯀꯟꯅ
ꯑꯣ ꯑꯣ ꯑꯣ
ꯇꯨꯝꯅꯤꯡꯕꯩ ꯅꯤꯡꯉꯥꯏ ꯍꯧꯔꯦ ꯀꯩ ꯀꯩ ꯍꯣꯠꯅꯔꯤꯒꯦ
ꯁ꯭ꯀꯨꯜ ꯄꯨꯔꯤꯌꯦ ꯑꯗꯨꯒ ꯀꯩꯅꯣꯒ ꯇꯧꯋꯦ ꯏꯁꯩ ꯅꯨꯃꯥꯏ ꯈꯔ ꯆꯠꯂꯤ ꯀꯣꯟ ꯄꯤ ꯇꯧꯔꯤ
ꯎꯝ ꯎꯝ ꯏꯁꯩꯗꯤ ꯂꯨꯍꯣꯡꯕꯩ ꯏꯁꯩ ꯁꯛꯄꯗꯨ ꯅꯠꯇ꯭ꯔꯣ
ꯍꯣ ꯍꯣꯏ ꯂꯨꯍꯣꯡꯕꯩ ꯏꯁꯩ ꯆꯠꯄꯗꯣ ꯑꯗꯨ ꯁꯤꯖꯟꯗꯤ ꯂꯦꯞꯄꯤꯕ ꯑꯗꯨꯅ ꯁꯝꯅꯥꯖꯦ ꯑꯗꯨꯝꯕꯗ ꯁꯨꯝ ꯆꯠꯄ ꯈꯣꯠꯄ ꯀꯦꯔꯃꯤꯅꯅꯦ ꯍꯝ ꯀꯦꯕ ꯈꯣꯠꯄꯩ ꯁꯨꯝ ꯇꯧ ꯂꯩꯔꯕꯅꯤꯅ ꯃꯥꯏ ꯃꯤꯠꯁꯤꯖꯨ ꯁꯣꯛꯄ ꯍꯥꯏꯇꯥꯔꯦꯅꯦ ꯐꯖꯅ ꯐꯦꯁꯦꯜ ꯐꯖꯅ ꯇꯧꯕꯤꯗ꯭ꯔꯗꯤ ꯌꯥꯝ ꯁꯣꯛꯑꯦꯕ
ꯍꯣ ꯍꯣꯏ ꯑꯗꯨꯅ ꯑ ꯃꯥꯏꯗꯤ ꯑꯁ ꯐꯖꯅ ꯀꯦꯕꯅꯤꯅꯦ ꯏꯁꯩꯒꯤ ꯍꯥꯏꯖꯦ
ꯍꯣ ꯀꯦ ꯐꯖꯅ ꯊꯥ ꯈꯣꯠꯇꯅ ꯍꯧꯖꯤꯛꯀꯥꯟ ꯃꯦꯀꯞ ꯍꯥꯏꯔꯦꯗꯅ
ꯃꯥꯒꯤ ꯃꯥꯏꯗꯨ ꯁꯣꯛꯇꯅꯕ ꯀꯔꯤ ꯀꯔꯤꯒ ꯁꯤꯖꯤꯟꯅꯒꯦ
ꯃꯥꯏꯖꯦ ꯁꯣꯛ ꯀ꯭ꯂꯤꯟꯖꯔꯒꯨꯝꯕ ꯑꯗꯒꯤ ꯇꯣꯅꯔ ꯁꯦꯔꯝꯖꯦ ꯇꯨꯝꯃꯝꯗꯥꯏꯗ ꯐꯖꯅ ꯁꯤꯖꯤꯟꯅꯕꯤꯔꯗꯤ ꯑꯩꯈꯣꯏꯅ ꯔꯁꯦ ꯐꯖꯅ ꯁꯣꯛꯇꯦꯕ ꯀꯩꯁꯨ ꯃꯥꯏꯁꯦ ꯑꯗ
ꯎꯝ
ꯍꯥꯏꯗꯤ ꯑꯩꯈꯣꯏꯅ ꯁꯤꯖꯤꯟꯅꯕꯗ ꯄꯣꯠꯁꯦ ꯍꯥꯏ ꯇꯥꯔꯦꯅꯦ ꯈꯔ ꯕ꯭ꯔꯥꯟꯗꯦꯠ ꯑꯣꯏꯗ꯭ꯔꯗꯤ ꯑꯩꯈꯣꯏꯅ ꯍꯣꯡꯉꯤꯅꯦ ꯀꯩꯗꯧꯔꯤꯅꯦꯅ ꯈꯔ ꯑꯗꯨꯝ ꯄꯪꯁꯤꯟ ꯁꯤꯟꯖꯤꯟꯅꯔꯗꯤ ꯃꯥꯏꯁꯦ ꯁꯣꯛꯄꯒꯤ ꯀꯩꯅꯣꯁꯦ ꯌꯥꯝꯅ ꯋꯥꯡꯉꯦꯕ
ꯎꯝ
ꯁꯣꯛꯑꯦ ꯍꯥꯏꯇꯥꯔꯦ ꯈꯔꯗꯤ ꯑꯗꯨꯝ ꯍꯥꯏꯗꯤ ꯑꯇꯥꯡ ꯉꯥꯛꯇ ꯑꯩꯈꯣꯏ ꯁꯤꯖꯤꯟꯅꯕꯁꯨ ꯉꯝꯗꯦ ꯇꯧꯔꯤꯁꯦ ꯇꯥꯡꯕ ꯉꯥꯛꯇ ꯇꯧꯅꯤ ꯍꯥꯏꯕꯁꯨ ꯂꯩꯇꯕꯅꯤꯅ ꯑꯩꯈꯣꯏꯁꯨ ꯑꯔꯩꯕ ꯍꯥꯏꯗꯤ ꯃꯌꯥꯝꯅ ꯥ ꯏꯅꯥꯈꯨꯟꯕ ꯑꯗꯨ ꯑꯗꯥ ꯑꯣꯏꯗꯕꯅꯤꯅ ꯑꯗꯨꯝ ꯑꯔꯩꯕ ꯈꯔꯅ ꯑꯗꯨꯝ ꯇꯧꯕꯅꯤꯅ ꯈꯔꯗꯤ ꯀꯩꯅꯣ ꯇꯧꯋꯦ ꯍꯥꯏꯇꯥꯔꯦꯅꯦ
ꯎꯝ
ꯈꯪꯗꯦ ꯍꯧꯖꯤꯛꯀꯥꯟꯁꯤ ꯇꯧꯔꯤꯁꯤ
ꯎꯝ ꯏꯁꯩ ꯑꯣꯗꯔꯗꯤ ꯑꯗꯨꯝ ꯂꯥꯛꯄ꯭ꯔꯣ
ꯏꯁꯩ ꯑꯣꯗꯔꯗꯤ ꯂꯥꯛꯑꯦ ꯍꯥꯏꯗꯤ ꯃꯦꯔꯥꯗꯩ ꯍꯧꯔꯒ ꯑꯗꯨꯝ ꯑꯣꯔꯗꯔꯁꯦ ꯐꯥꯏꯔꯦꯜ ꯂꯝꯇꯥꯐꯥꯎ ꯑꯗꯨꯝ ꯂꯩꯔꯛꯇꯣꯏꯅꯦꯕ ꯍꯧꯖꯤꯛ ꯑꯗꯨꯝ ꯑꯣꯔꯗꯔ ꯂꯥꯛ ꯄ ꯑꯃꯅꯤ ꯑꯗꯨꯝ ꯂꯥꯛꯑꯦ ꯑꯗꯨꯝ ꯍꯥꯏꯗꯤ ꯃꯦꯔꯥ ꯍꯤꯌꯥꯡꯒꯩ ꯄꯣꯏꯅꯨ ꯑꯗꯒꯤ ꯑ ꯐꯥꯏꯔꯦꯟ ꯐꯥꯏꯔꯦꯟꯒꯤ ꯏꯁꯩ ꯂꯥꯛꯄ ꯍꯧꯈ꯭ꯔꯦ ꯂꯝꯇꯥꯒꯤꯕ ꯐꯥꯎꯗꯤ ꯂꯥꯛꯇ꯭ꯔꯤ ꯍꯌꯦꯡꯒꯤꯗꯤ ꯂꯥꯛꯑꯦ ꯑꯗꯨꯝ
ꯍꯟꯗꯛ ꯍꯟꯗꯛ ꯊꯥꯒꯤꯗꯤ ꯀꯌꯥꯔꯛ ꯁꯛꯎꯔꯒꯦ
ꯅ ꯊꯥꯒꯤꯁꯦ ꯇꯔꯨꯛ ꯇꯔꯦꯠꯂ ꯃꯨꯛ ꯁꯛꯎꯔꯦ
ꯎꯝ ꯑꯗꯨ ꯏꯁꯩꯒꯤꯁꯦ ꯑꯗꯨꯝ ꯏꯁꯩꯁꯦ ꯑꯗꯨꯗꯤ ꯏꯁꯩꯒꯤ ꯁꯛꯄꯁꯦ ꯑꯗꯨꯝ ꯄꯩꯁꯥꯁꯦ ꯀꯩꯅꯣ ꯇꯧꯕ꯭ꯔꯥ ꯑ ꯍꯥꯏꯗꯤ ꯏꯁꯩ ꯁꯤꯜꯂꯤꯕ ꯂꯨꯍꯣꯡꯕꯝꯒꯤ ꯃꯤꯁꯤꯅ ꯄꯩꯁꯥꯁꯦ ꯑꯣꯏꯅ ꯄꯤꯕꯤꯔ ꯅꯠꯇ꯭ꯔꯒꯅ ꯃꯣꯏꯒꯤ ꯁꯨꯝ ꯊꯥꯔꯛꯄ ꯄꯩꯁꯥꯗꯣ ꯑꯗꯨꯗꯨꯅ ꯑꯣꯏꯖꯕꯤꯔꯕ
ꯊꯥꯔꯛꯄ ꯄꯩꯁꯥꯁꯦ ꯁꯤꯅ ꯑꯣꯏꯗꯣꯏꯅꯦꯕꯀꯣ ꯑꯩꯈꯣꯏꯒꯤ ꯑꯣꯏꯅꯗꯤ ꯁꯪꯀ꯭ꯔꯤꯇꯟ ꯇꯧꯖꯕ ꯀꯥꯡꯕꯨꯒꯤ ꯑꯣꯏꯅꯗꯤ
ꯑꯥ
ꯎꯝ
ꯀꯩꯅꯣ ꯈꯔ ꯇꯧꯑꯦ ꯥ ꯑꯗꯨꯒ ꯍꯥꯞꯇꯕꯤꯗ ꯑꯗꯨꯔꯒꯅ ꯑꯩꯈꯣꯏꯅ ꯑ ꯑꯗꯨ ꯇꯧꯗ ꯌꯥꯗꯦ ꯍꯥꯏꯕꯗꯤ ꯂꯩꯇꯦꯕ ꯍꯔꯥꯎ ꯍꯥꯏ
ꯎꯝ
ꯇꯧ
ꯇꯨꯝꯕ ꯈꯣꯠꯄꯗꯤ ꯄꯨꯡ ꯀꯌꯥ ꯀꯃꯥꯏ ꯀꯃꯥꯏꯅ ꯇꯧꯔ ꯇꯧꯏ ꯇꯨꯝꯕ꯭ꯔꯥ ꯃꯇꯝ ꯅꯥꯏꯗꯕꯁꯨ ꯏꯁꯥꯥꯗ ꯌꯥꯝ ꯁꯣꯛꯏꯀꯣ ꯍꯧꯖꯤꯛꯁꯦ ꯍꯥꯏꯗꯤ ꯆꯥꯕ ꯊꯛꯄꯁꯦ ꯍꯦꯛ ꯀꯩꯅꯣ ꯇꯧꯗꯕꯗ ꯇꯨꯝꯕ ꯃꯇꯝ ꯅꯥꯏꯗꯕꯗ ꯍꯥꯎ ꯆꯠꯇꯤꯌꯦ ꯆꯠꯇꯤꯌꯦ